ꯎꯝ ꯍꯜꯂꯣ ꯇꯥꯔꯕꯣ
ꯇꯥꯔꯦ ꯇꯥꯔꯦ ꯇꯥꯔꯦ ꯍꯣꯏ ꯍꯣꯏ
ꯅꯪꯗꯤ ꯌꯥꯝ ꯌꯥꯝꯅ ꯅꯪꯗꯤ ꯌꯥꯝ ꯊꯦꯡꯅ ꯊꯦꯡꯅ ꯄꯥꯏꯈꯠꯂꯦ ꯀꯔꯤ ꯇꯧꯔꯒ ꯂꯩꯕ꯭ꯔꯥ
ꯅꯪꯃꯦꯁ ꯐꯁꯨ ꯄꯥꯔ ꯂꯩꯕ ꯑꯩꯅ
ꯑꯩꯅ ꯇꯧꯔꯛꯑꯒꯦ ꯍꯥꯏꯔꯤꯗꯅ ꯅꯪꯕꯨ ꯉꯥꯏꯕꯗ ꯑꯩ ꯌꯥꯝ ꯀꯌꯥꯝ ꯋꯥꯏ ꯈꯪꯕ꯭ꯔꯥ
ꯁꯅ ꯑꯃꯃꯨꯀ ꯄꯥꯏ ꯄꯩ ꯆꯟꯒꯦ ꯅꯦꯛꯁ ꯗꯦ
ꯍꯣꯏ ꯍꯦꯛ ꯇꯧꯔꯕꯒ ꯑꯗꯨꯝ ꯄꯥꯏꯈꯠꯂꯨꯀꯣ ꯑꯩ ꯅꯪ ꯉꯥꯏꯕ ꯌꯥꯝ ꯋꯥꯏꯑꯕ ꯑꯇꯣꯞꯄ ꯑꯣꯏꯗꯤ ꯈꯔ ꯐꯕ
ꯍꯣꯏ ꯍꯣꯏ ꯑꯩꯈꯠꯀꯦ ꯑꯩ ꯉꯁꯥꯏꯗꯤ ꯅꯪ ꯃꯦꯁꯦꯖ ꯊꯥꯕꯗꯣ ꯑꯩ ꯌꯦꯡꯉꯒ ꯂꯩꯕ
ꯌꯥꯔꯦꯅꯦ ꯃꯦꯁꯦꯖꯇꯣ ꯃꯦꯁꯦꯖꯇꯣ ꯃꯦꯁꯦꯖꯇꯣ ꯊꯝꯈ꯭ꯔꯣꯅꯦ ꯀꯣꯟꯅ ꯍꯦꯟꯅ ꯅꯨꯡꯉꯥꯏꯇ꯭ꯔꯣ
ꯎꯝ
ꯑꯗꯣ ꯑꯩ ꯅꯉꯣꯟꯗ ꯒꯔꯤ ꯉꯁꯥꯏ ꯍꯥꯏꯩꯕꯗꯣ ꯑꯃꯨꯛꯀ ꯇꯥꯁꯦ ꯑꯗꯨꯅ
ꯀꯔꯤꯔꯣ ꯀꯔꯤ ꯃꯔꯝꯗꯔꯣ ꯑꯩ ꯀꯥꯎꯈ꯭ꯔꯦ ꯌꯥꯝꯃꯟꯗꯅ ꯂꯗꯥꯏꯔꯤꯛꯀꯤ ꯃꯇꯥꯡꯗꯔꯣ ꯑꯉꯥꯡ ꯑꯣꯏꯔꯤꯀꯥꯟꯒꯤ ꯇꯥꯡꯗ꯭ꯔꯣ ꯑꯣ ꯑꯩ ꯀꯩꯅꯣꯝꯃ ꯍꯥꯏꯒꯦ ꯊꯥꯏꯅ ꯂꯦꯟ ꯌꯥꯝ ꯆꯥꯎ ꯆꯥꯎꯅ ꯉꯍꯥꯟ ꯆꯍꯤ ꯑꯃ ꯑꯅꯤꯒꯤ ꯃꯃꯥꯡꯗ ꯇꯥꯕꯗꯣ ꯈꯪꯕ꯭ꯔꯥ
ꯑꯣ
ꯅꯣꯏꯔꯣꯝꯗ ꯇꯥꯗꯕ꯭ꯔꯥ
ꯇꯥꯕꯅꯦ ꯍꯥꯏ ꯑꯩꯈꯣꯏꯗ
ꯑꯩꯈꯣꯏꯔꯣꯝꯗꯁꯨ ꯌꯥꯝ ꯆꯥꯎ ꯆꯥꯎꯅ ꯇꯥꯕꯗꯣ ꯑꯗꯨꯗꯣ ꯑꯁ ꯑꯩꯈꯣꯏ ꯈꯨꯟꯒꯤ ꯌꯨꯝꯁꯤꯡꯗꯣ ꯊꯥꯏꯅꯒꯤꯗꯤ ꯇꯤꯟꯁꯤꯡꯗꯣ ꯂꯣꯏꯅ ꯀꯥꯏꯕꯅꯤꯅꯦ ꯑꯗꯣ ꯅꯨꯃꯤꯠꯇꯣ ꯁꯟ ꯅꯣꯡꯃꯥꯏꯖꯤꯡꯒꯁꯨ ꯑꯣꯏꯑꯦ ꯑꯗꯨ ꯅꯨꯃꯤꯠꯇꯣ ꯑꯩꯈꯣꯏꯒꯤ ꯈꯨꯟꯒꯤ ꯃꯤꯇꯤꯡ ꯑꯃ ꯂꯩꯕꯅꯦꯕ ꯑꯗꯨꯒ ꯏꯃꯥꯟꯅꯕꯤ ꯏꯕꯥꯅꯤꯗꯣ ꯑꯁ ꯅꯍꯥꯛ ꯌꯨꯝ ꯀꯨꯝꯁꯦ ꯏꯃꯥꯟꯅꯕꯤ ꯈꯣꯏꯗꯤ ꯅꯛꯑꯦꯕꯀꯣ ꯆꯥꯔꯖꯀ ꯑꯗꯨꯒꯤ ꯑꯁ ꯏꯃꯥꯟꯅꯕꯤ ꯈꯣꯏꯗ ꯉꯥꯏꯍꯥꯛ ꯋꯥꯔꯦ ꯉꯥꯏꯍꯥꯛꯇꯪ ꯀꯨꯝꯃꯨꯁꯦ ꯀꯩꯅꯣ ꯆꯥꯎꯥꯔꯨꯁꯦ ꯑꯗꯨꯒ ꯑꯃꯨꯛ ꯂꯥꯛꯁꯦ ꯍꯥꯏꯔꯒ ꯆꯠꯊꯣꯛꯄꯅꯦꯕ
ꯑꯣꯝ
ꯆꯠꯊꯣꯛꯑꯦ ꯑꯗꯨꯒ ꯏꯕꯥꯅꯤꯗ ꯑꯃꯨꯛ ꯍꯜꯂꯛꯑꯦ ꯍꯜꯂꯛ ꯆꯥꯔꯖꯀꯤ ꯃꯅꯨꯡ ꯍꯦꯛ ꯐꯝꯗꯕꯒ ꯏꯕꯥꯅꯤꯗ ꯐꯣꯟ ꯌꯦꯡꯉꯦꯕ ꯆꯪꯗ꯭ꯔꯤꯉꯩꯗ ꯐꯣꯟ ꯌꯦꯡꯕꯅꯦꯕꯀꯣ ꯑꯗꯨꯒ ꯄꯥꯎꯗ ꯄꯥꯎꯗꯣ ꯇꯥꯔꯦꯕꯀꯣ ꯅꯅꯨꯡꯡꯂꯩ ꯅꯨꯡꯁꯤꯠ ꯑꯀꯟꯕ ꯂꯩꯌꯦ ꯀꯥꯏꯅꯀꯣ ꯏꯁ ꯍꯧꯖꯤꯛ ꯑꯗꯨ ꯅꯨꯃꯤꯠꯇꯣ ꯌꯥꯝ ꯁꯥꯕꯅꯦ ꯏꯁ ꯅꯣꯡꯂꯩ ꯅꯨꯡꯁꯤꯠ ꯂꯦꯟ ꯇꯥꯒꯅꯤ ꯍꯥꯏꯌꯦ ꯑꯀꯟꯕ ꯂꯩꯌꯦ ꯍꯥꯏꯅꯦ ꯏꯕꯥꯅꯤꯗꯣ ꯑꯁꯨꯝꯕꯨ ꯌꯥꯝ ꯁꯥꯔꯀꯥꯟꯁꯤꯗ ꯍꯥꯏꯔꯒ ꯆꯪꯕꯅꯦꯕ ꯆꯪꯉꯒ ꯐꯝꯊꯔꯛꯄꯗꯗꯤ ꯌꯥꯝ ꯃꯝꯁꯤꯜꯂꯛꯑꯕ ꯑꯗꯨꯗꯤꯗꯒꯤ ꯏꯃꯅꯕꯤ ꯏꯃꯅꯤꯗꯒ ꯍꯧꯖꯤꯛ ꯈꯛꯇ ꯄꯥꯎ ꯄꯥꯕꯇ ꯉꯥꯏꯔꯤ ꯑꯗꯨꯒ ꯃ ꯏꯍꯦ ꯑꯃꯨꯛ ꯌꯥꯝ ꯃꯥꯟꯁꯤꯜꯂꯛꯑꯦ ꯃꯇꯧꯁꯦ ꯀꯍꯥꯏꯅꯥꯦ
ꯍ
ꯑꯗꯨꯒ ꯉꯥꯏꯍꯥꯛ ꯂꯩꯩꯔꯒꯗꯤ ꯅ ꯈꯤꯇꯪ ꯆꯨꯑꯦ ꯑꯗꯨꯒ ꯂꯦꯟ ꯉꯥꯛꯇꯪ ꯌꯥꯝ ꯇꯥꯔꯛꯑꯦꯕ ꯑꯗꯨꯗꯗꯤ ꯑꯩꯈꯣꯏꯗꯣ ꯌꯥꯝ ꯍꯔꯥꯎꯋꯦꯀꯣ ꯍꯥꯏꯕꯗꯤ ꯑꯍꯥꯟꯕ ꯑꯣꯏꯕꯒꯤ ꯌꯥꯝ ꯇꯥꯏꯌꯦꯕꯀꯣ ꯂꯩꯕꯛꯀ ꯎꯗ꯭ꯔꯦꯕ ꯀꯩꯅꯣ ꯈꯛ ꯈ ꯎꯈ꯭ꯔꯦꯕ ꯂꯦꯟ ꯈꯛꯇ ꯎꯈ꯭ꯔꯦꯕ ꯑꯗꯨꯒ ꯑꯩꯈꯣꯏꯗꯣ ꯏꯁꯡꯅꯦ ꯀꯣꯔꯤꯌꯥꯒ ꯃꯉꯥꯜꯂꯤꯍꯦ ꯀꯥꯏ ꯍꯥꯏꯗꯥꯔꯒ ꯀ ꯋꯥ ꯋꯥ ꯀ ꯍꯥꯏꯅꯔꯒ ꯂꯩꯕꯅꯦꯕ ꯑꯗꯨꯗꯤ ꯑꯩꯈꯣꯏꯗꯤ ꯌꯨꯝ ꯀꯥꯏꯔꯝꯒꯅꯤ ꯍꯥꯏꯕꯒꯤ ꯋꯥꯈꯜꯂꯣꯟꯗꯣ ꯑꯝꯇ ꯊꯣꯛꯇꯦꯕꯀꯣ ꯑꯗꯨꯃꯥꯏꯅ ꯌꯦꯡꯉꯒꯀꯣ ꯑ ꯐꯖꯗ ꯌꯦꯡꯉꯅꯦꯒ ꯇꯧꯔ ꯂꯩꯕꯅꯦꯕ ꯌꯥꯝ ꯂꯥꯡꯉꯒ ꯑꯗꯨꯒꯗꯤ ꯌꯨꯝꯗ ꯂꯩꯕꯁꯤꯡꯗꯣ ꯄꯥꯎ ꯄꯤꯔꯛꯑꯦꯕꯀꯣ ꯌꯨꯝꯁꯤꯡꯁꯦ ꯂꯣꯏꯔꯦ ꯂꯣꯏ ꯀꯥꯏꯔꯦ ꯇꯤꯟ ꯍꯥꯏꯗꯤ ꯊꯥꯏꯅꯒꯤ ꯆꯤꯡ ꯁꯥꯎꯕꯁꯤꯡꯗꯣ ꯑꯗꯨꯗꯤ ꯂꯣꯏꯅ ꯀꯥꯏꯔꯦꯕ ꯂꯣꯏ ꯀꯥꯏꯔꯦ ꯌꯥꯗ꯭ꯔꯦ ꯍꯥꯏꯅ ꯀꯞꯄꯒ ꯀꯣꯛ ꯇꯧꯔꯛꯑꯕ
ꯑꯁ ꯑꯗꯨꯀꯥꯟꯗꯨꯗ ꯌꯥꯝꯅ ꯋꯥ ꯈꯤꯕꯅꯦ ꯑꯩꯈꯣꯏ ꯈꯨꯟ ꯃꯤꯁꯤꯡꯗꯣ ꯑꯁ ꯑꯗꯨ ꯂꯣꯏꯕ ꯀꯥꯟꯗ ꯇꯤꯟ ꯂꯩꯔꯒ ꯑꯁ ꯌꯨꯝꯊꯣꯡ ꯈꯨꯗꯤꯡꯅꯦ ꯁꯥꯟꯅꯔꯤꯁꯦ ꯌꯨꯝ ꯃꯇꯦꯡ ꯄꯥꯡꯕ ꯆꯠꯄꯒ ꯁꯪꯅꯗꯦ ꯃꯁꯥ ꯃꯁꯥꯒꯤ ꯌꯨꯝ ꯁꯦꯝꯕꯗꯀꯣ
ꯑꯁ ꯑꯩꯈꯣꯏꯗꯤ ꯀꯔꯤꯔꯥ ꯆꯤꯡ ꯃꯇꯣꯟꯗ ꯑꯣꯏꯕꯅꯤꯅ
ꯎꯥ
ꯀꯟꯕꯁꯨ ꯀꯟꯕ ꯍꯦꯟꯕꯅꯦꯕ
ꯑꯣ
ꯍꯣꯏꯁꯦ ꯀꯔꯤꯔ ꯑꯩ ꯑꯩꯈꯣꯏ ꯌꯨꯝ ꯁꯥ ꯁꯥꯕꯗ ꯀꯔꯤꯔꯥ ꯃꯈꯥꯗ ꯑꯩꯈꯣꯏꯅ ꯑꯩꯒꯤ ꯌꯨꯝ ꯑꯩꯒꯤ ꯀꯥꯕꯨꯗꯤ ꯑꯗꯨꯝ ꯃꯈꯥꯗ ꯁꯦꯝꯕ ꯀꯔꯤꯔꯥ ꯖꯒꯥꯗꯣ
ꯎꯝ
ꯀꯜꯗꯁꯨ ꯀꯔꯤꯔꯦꯈ ꯌꯨꯝꯁꯥꯗꯗꯤ ꯀꯔꯤꯔ ꯀ ꯌꯥꯝꯅꯗꯤ ꯇꯧꯗꯦꯕ
ꯎꯝ
ꯑꯣꯏꯔꯁꯦ ꯑꯁ ꯅꯨꯡꯁꯤꯠꯇꯣ ꯀꯔꯤꯅꯣ ꯑꯗꯨꯝ ꯇꯧꯔꯦꯕ
ꯎꯝ ꯅꯣꯡ ꯆꯨꯕ ꯀꯥꯟꯗꯁꯨꯀꯣ
ꯑꯁ ꯅꯣꯡ ꯆꯨꯒꯗꯤ ꯐꯖꯕꯅꯤ
ꯍ ꯆꯨꯝꯅ ꯅꯣꯡꯋꯥꯡ ꯈꯛꯇ ꯆꯨꯔꯗꯤ ꯌꯥꯏꯑꯕꯀꯣ ꯑꯗꯨꯗꯤ ꯂꯩꯕꯁꯨ ꯅꯨꯡꯉꯥꯏ ꯇꯨꯝꯕꯁꯨ ꯅꯨꯡꯉꯥꯏ ꯅꯨꯡꯉꯥꯏꯕꯀꯣ ꯑꯗꯨꯒ ꯅꯨꯡꯁꯤꯠ ꯌꯥꯎꯔꯛꯑꯗꯤꯀꯣ ꯑꯩ ꯇꯜꯂꯦꯕ
ꯃꯥꯅꯦ ꯃꯥꯅꯦ
ꯑꯗꯣ ꯑꯩꯈꯣꯏ ꯂꯟ ꯇꯥꯕ ꯂꯟ ꯇꯥꯕ ꯀꯥꯟꯗꯣ
ꯑ
ꯀꯩꯅꯣꯁꯨ ꯌꯥꯝ ꯁꯤꯌꯦ ꯌꯦꯟꯁꯤꯡꯁꯨ ꯂꯣꯏ ꯁꯤꯌꯦ ꯌꯦꯟꯁꯨ ꯌꯦꯟ ꯊꯤꯅꯕꯅ ꯌꯥꯝꯅ ꯃꯛꯅꯤꯡ ꯆꯥꯅꯤ
ꯍ
ꯌꯦꯟꯁꯨ ꯂꯣꯏ ꯆꯥꯊꯣꯛꯈ꯭ꯔꯦ ꯑꯗꯨ ꯃꯇꯝꯗꯒꯤ ꯂꯣꯏ ꯁꯤ ꯊꯤꯈ꯭ꯔꯦꯕ ꯌꯦꯟꯁꯤꯡꯁꯨ ꯂꯣꯏꯔꯦ ꯌꯦꯟ ꯑꯩ ꯂꯗꯣ ꯅꯨꯃꯤ ꯑꯍꯨꯝ ꯃꯔꯤ ꯐꯥꯎ ꯂꯩꯌꯦ ꯃꯄꯪ ꯃꯄꯪ ꯇꯥꯁꯜꯂꯒ ꯌꯥꯝ ꯃꯔꯛ ꯃꯔꯛ ꯃꯔꯛꯇ ꯂꯩꯕꯗꯣ
ꯑꯣꯝ
ꯑꯗꯨꯁꯤꯡꯗꯣ ꯅꯨꯃꯤꯠ ꯑꯍꯨꯝ ꯃꯔꯤꯃꯨꯛ ꯆꯪꯕꯅꯦ ꯃꯣꯏ ꯑꯗꯨꯒ ꯅꯨꯄꯥꯁꯤꯡꯗꯤꯀꯣ ꯈꯔ ꯂꯧꯕꯨꯛꯇ ꯂꯧꯕꯨꯛꯇꯁꯨ ꯌꯦꯟꯊꯤꯕꯁꯦ
ꯎꯆꯦꯛ ꯎꯆꯦꯛ ꯍꯥꯏꯕ ꯇꯥꯔꯦ ꯑꯁꯤ ꯂꯧꯕꯨꯛꯇ ꯐꯪꯕ ꯑꯃ ꯑꯉꯧꯕ ꯌꯥꯝ ꯃꯈꯣꯡꯒ ꯌꯥꯝ ꯁꯥꯡꯕꯗꯣ
ꯑ
ꯑꯗꯨꯒꯨꯝꯕꯒꯁꯦ ꯄꯨꯔꯛꯑꯦ
ꯑꯣ ꯑꯩꯈꯣꯏꯗꯤ ꯍꯟꯗꯛ ꯍꯟꯗꯛꯁꯨ ꯑꯗꯨꯝ ꯀꯔꯤꯔꯥ ꯀꯣꯂꯦꯖ ꯃꯈꯥꯗ ꯍꯦꯛ ꯂꯩꯕꯗꯣ ꯃꯈ ꯑꯗꯥ ꯀꯦꯔꯥ
ꯇꯔꯤ
ꯑꯁ ꯀꯣꯂꯦꯖ ꯑꯃ ꯂꯩꯕꯗꯣ ꯌꯥꯝ ꯆꯥꯎꯕ
ꯀꯔꯤ ꯀꯣꯂꯦꯖ ꯍꯥꯏꯕ
ꯑ
ꯑꯁ ꯑꯩ ꯈꯪꯗꯦꯗ
ꯃꯈꯥꯗ ꯂꯩꯕꯗꯣ
ꯐꯔꯤ
ꯑꯁ ꯃꯐꯝ ꯅꯤꯡꯂꯤ ꯍꯩꯅꯤꯡꯗꯕ ꯑꯗꯨꯒꯤꯅꯦ
ꯌꯥꯔꯦ ꯑꯗꯨꯝ ꯍꯥꯏꯈ꯭ꯔꯣꯅꯦ
ꯍꯩꯔꯁꯨ ꯌꯥ ꯍꯩꯔꯁꯨ ꯌꯥꯅꯤ ꯍꯥꯏꯔꯣ
ꯎꯝ
ꯑꯣ ꯑꯦꯝ ꯌ ꯑꯣ ꯁꯥꯏꯗ
ꯎꯝ ꯑꯗꯨ ꯍꯥꯏꯕ ꯅ ꯊꯤꯅꯤ ꯑꯩꯗꯤ ꯑꯗꯨ ꯑꯣ ꯄꯥꯟꯗꯕꯤꯗ ꯑꯗꯨꯝ ꯍꯥꯏꯈ꯭ꯔꯣ ꯍꯥꯏꯕꯅꯤ
ꯑꯣ ꯑꯣ ꯑꯣ ꯑꯗꯨ ꯁ꯭ꯋꯥꯏꯗ ꯀꯔꯤꯔꯥ ꯃꯈꯣꯡ ꯌꯥꯝ ꯁꯥꯡꯅ ꯀꯔꯤꯔꯥ ꯂꯩ ꯍꯥꯏꯕꯗꯣ
ꯎꯝ
ꯑꯗꯨꯗ ꯑꯩꯈꯣꯏꯗꯤ ꯅꯨꯡꯗꯥꯡꯗ ꯊꯤꯕ ꯆꯠꯂꯦꯕ ꯅꯍꯥꯟ ꯅꯣꯡ ꯀꯟꯅ ꯇꯥꯗꯕꯤꯗ ꯀꯣ ꯍꯣꯏ ꯑꯩ ꯀꯔꯤ ꯔ ꯇꯧꯕꯅꯦꯍꯦ ꯌꯥꯝ ꯐꯪꯕꯅꯦꯍꯦ ꯍꯟꯗ꯭ꯔꯦꯠ ꯀ꯭ꯂ꯭ꯂꯥꯁꯅꯦꯕ ꯆꯥꯎ ꯆꯥꯎꯕꯗꯣ
ꯎꯝ ꯑꯁ
ꯑꯗꯣ ꯑꯃꯨꯛꯀ ꯍꯦꯛ ꯑꯌꯨꯛ ꯀꯥꯗ ꯑꯃꯨꯛꯀ ꯍꯜꯂꯒ ꯀꯪꯉꯥꯎꯎ ꯇꯧꯕꯔ ꯆꯥꯔꯒ ꯑꯉꯥꯡꯗꯣ ꯑꯗꯨꯝ ꯁꯥꯔ ꯊꯨꯝꯃꯦꯗꯅ ꯑꯁ ꯑꯌꯨꯛꯇ ꯍꯧꯒꯠꯂꯀꯥꯟꯗ ꯀꯔꯤ ꯌꯥꯝ
ꯎ
ꯚꯤꯇꯃꯤꯟ ꯌꯥꯝꯅ ꯏ ꯂꯥꯛꯄꯗꯣ ꯑꯁ ꯐꯖꯥꯔꯦꯦ ꯑꯃꯨꯛꯀ ꯇꯨꯝꯅꯤꯡꯕꯅꯦꯕ ꯍꯦꯛ ꯍꯧꯒꯠꯂꯒ ꯋꯥꯆꯞ ꯀꯔꯤꯔ ꯂꯣꯏꯔꯒ ꯍꯥ
ꯃꯤꯠꯀꯁꯦ ꯂꯣꯏ ꯄꯣꯝꯂꯝꯕ꯭ꯔꯥꯕ
ꯑꯁ ꯑꯗꯨꯝ ꯄꯣꯝ ꯄꯣꯝꯕꯒꯨꯝ ꯇꯧꯕꯅꯦꯍꯦ
ꯑꯗꯣ ꯀꯩꯅꯣ ꯇꯧꯅꯤꯍꯦ ꯏꯁꯥꯒꯤ ꯀꯥꯟꯅꯕꯗꯤ ꯍꯨꯏꯁꯥꯁꯨ ꯌꯥꯝ ꯀꯥꯟꯅꯩ ꯍꯥꯏꯕꯅꯦ
ꯍꯣꯏ ꯑꯗꯨꯝ ꯇꯧꯕꯅꯦ ꯑꯁ ꯆꯥꯏ ꯆꯥꯏ ꯅꯨꯡꯁꯤꯕꯗꯤ ꯅꯨꯡꯁꯤꯕ ꯍꯨꯏꯒꯨꯝꯕꯁꯦ ꯅꯨꯡꯁꯤꯔꯒ ꯑꯗꯨꯝ ꯆꯥꯈꯔꯦ ꯑꯁ ꯑꯩꯈꯣꯏ ꯑꯩ ꯑꯩꯈꯣꯏ ꯌꯨꯝꯗ ꯀꯔꯤꯔ ꯈꯨꯟꯗꯀꯣ
ꯎꯝ
ꯑꯩ ꯀ꯭ꯂꯥꯁ ꯁꯚꯦꯟ ꯔ ꯑꯩꯠꯔꯥ ꯀꯥꯕ ꯀꯥꯟꯗ ꯍꯨꯏ ꯑꯃ ꯈꯣꯏ ꯊꯝꯃꯦꯕ
ꯎꯝ
ꯈꯣꯏ ꯌꯨꯝꯗ ꯃꯥ ꯂꯩꯕꯗꯨꯣ ꯀꯔꯤꯔ ꯀꯨꯏꯔꯦꯕ ꯆꯍꯤ ꯇꯔꯦꯠ ꯅꯤꯄꯥꯟꯒꯨꯝꯕ ꯌꯧꯔꯦꯕ ꯁꯨꯔꯦꯕ
ꯑꯣ
ꯑꯁ ꯑꯩ ꯌꯥꯝ ꯅꯨꯡ ꯑꯩ ꯌꯥꯝ ꯑꯩ ꯌꯥꯝ ꯅꯨꯡꯁꯤꯕꯅꯦꯕ ꯑꯩ ꯀꯔꯤꯔꯥ ꯀꯥꯟꯗ ꯁ꯭ꯀꯨꯜ ꯆꯠꯂꯦꯕ ꯑꯗꯨ ꯅꯨꯃꯤꯠ ꯇ ꯁꯀꯣꯠ ꯆꯠꯂꯒ ꯂꯩꯔ ꯑꯃꯨꯛꯀ ꯍꯟꯅꯤꯡ ꯑꯥ ꯍꯟꯕ ꯀꯥꯟꯗ
ꯎꯝ
ꯑꯈꯣꯏ ꯕꯕꯥ ꯆꯥꯎꯕꯀꯣ
ꯎꯝ
ꯈꯣꯏ ꯏꯃꯥꯅ ꯍꯥꯠꯇꯣꯛꯈ꯭ꯔꯣꯅ ꯍꯥꯏ ꯍꯥꯏꯈꯤꯕ ꯃꯥꯜꯂꯦꯕ
ꯑꯣ
ꯑꯁ ꯍꯦꯛ ꯆꯪꯉꯏ ꯔꯨꯝꯗ ꯆꯪꯔꯒ ꯋꯤꯟꯗꯣꯗ ꯃꯣꯏ ꯍꯥꯠꯅ ꯍꯥꯠꯅ ꯍꯥꯠꯅꯕ ꯀꯔꯤꯔ ꯍꯨꯏꯗꯣ ꯇꯧꯔꯤꯉꯥꯏꯗꯅ ꯋꯤꯟꯗꯣꯗ ꯑꯩ ꯑꯗꯨꯝ ꯂꯩꯅ ꯑꯗꯨꯝ ꯌꯦꯡꯉꯦꯕ
ꯎꯝ ꯑꯣ
ꯑꯁ ꯌꯥꯝ ꯅꯨꯡꯁꯤꯕꯅꯦ ꯑꯈꯣꯏ ꯋꯥ ꯉꯥꯡꯕꯗꯣ ꯁꯤ ꯍꯨꯏ ꯒ꯭ꯌꯥꯟ ꯇꯥꯕ ꯍꯧꯔꯦꯕ
ꯑꯣ ꯑꯁ ꯍꯨꯏ
ꯑꯗꯣ ꯀꯔꯤ ꯇꯧꯔꯀꯥꯟꯗ ꯀꯞꯔꯒ ꯀꯞꯔꯒ ꯑꯗꯨꯝ ꯂꯩꯔꯦꯗꯅ ꯑꯃꯨꯛꯀ ꯊꯣꯡꯂꯒ ꯆꯥꯛ ꯆꯥꯔꯦ ꯇꯧꯔꯀꯥꯟ ꯑꯩ ꯌꯥꯝ ꯌꯥꯝ ꯆꯥꯕ
ꯆꯜꯂꯤꯍꯦ ꯅꯪꯁꯤꯗꯤ
ꯑꯁ ꯇꯁꯦꯡꯅ ꯍꯥꯏꯔꯗꯤ ꯑꯩ ꯀꯔꯤꯔꯥ ꯑꯥ ꯍꯨꯏꯒꯨꯝꯕ ꯍꯧꯗꯣꯡꯒꯨꯝꯕ
ꯁꯦ ꯑꯩꯗꯤ ꯍꯦꯟꯅ ꯅꯨꯡꯁꯤꯌꯦꯕ
ꯅꯨꯡꯁꯤꯌꯦ ꯑꯗꯨꯒ ꯑꯃꯨꯛ ꯌꯥꯝ ꯌꯥꯝ ꯆꯥꯕ ꯑꯩꯗꯤꯀꯣ ꯃꯤꯒꯤ ꯍꯨꯏ ꯑꯣꯏꯔꯗꯤ ꯀꯔꯤꯁꯨ ꯈꯟꯗꯦ ꯑꯗꯣ ꯑꯈꯣꯏꯒꯤ ꯍꯨꯏ ꯑꯣꯏꯗꯤ ꯆꯥꯕ ꯇꯠꯂꯦ
ꯑꯣ ꯍꯣꯏꯒꯨꯝꯕꯒꯤꯁꯦ ꯍꯧꯖꯤꯛ ꯍꯧꯖꯤꯛ ꯐꯥꯎ ꯍꯠꯄ ꯉꯝꯗꯦ ꯍꯥꯏꯗꯤ ꯍꯨꯏꯒꯨꯝꯕꯗꯨꯁꯨ
ꯑꯣ ꯑꯣ ꯑꯥ ꯑꯩꯈꯣꯏꯒꯤ ꯍꯨꯏ ꯑꯃ ꯂꯩꯌꯦꯕꯀꯣ ꯑꯩꯈꯣꯏꯒꯤꯁꯨ ꯌꯥꯝꯅ ꯅꯨꯡꯁꯤꯕ ꯑꯗꯣ ꯑꯥ ꯃꯆꯥ ꯑꯣꯏꯅ ꯄꯨꯔꯛꯄ ꯀꯥꯟꯗ ꯃꯆꯥꯗꯤ ꯅꯨꯡꯗꯥꯡꯗ ꯃꯥꯗꯣ ꯇꯨꯝꯕ ꯌꯥꯗꯦꯕ ꯈꯣꯡꯉꯒ ꯂꯩꯌꯦꯕꯀꯣ ꯇꯨꯝꯗꯦꯕ ꯑꯩꯈꯣꯏ ꯂꯣꯏꯅ ꯇꯨꯝꯕ ꯌꯥꯗ꯭ꯔꯦꯕ ꯃꯥ ꯈꯣꯡꯕꯗ
ꯑꯣ
ꯏꯍꯥꯟ ꯍꯥꯟꯅ ꯄꯔꯛꯄꯒꯤꯀꯣ ꯑꯗꯨꯒꯤ ꯑꯩꯈꯣꯏ ꯏꯌꯥꯝꯕꯅꯀꯣ ꯑꯗꯨ ꯍꯨꯏꯗꯣ ꯂꯧꯔꯒ ꯇꯨꯝꯃꯤꯟꯅꯕꯅꯤꯅꯦꯍꯦ ꯐꯃꯨꯡꯗ ꯃꯥꯒꯤ ꯐꯃꯨꯡꯗ ꯑꯗꯨꯗꯒꯤꯗꯤ ꯑꯗꯨꯗꯒꯤꯗꯤ ꯃꯈꯣꯟ ꯁꯨꯡꯊꯣꯛ ꯊꯣꯛꯈꯤꯗ꯭ꯔꯦ ꯑꯗꯨꯝ ꯇꯨꯝꯈ꯭ꯔꯦ ꯑꯗꯨꯒ ꯑꯗꯨꯃꯥꯏꯅ ꯇꯧꯔꯛꯑꯒ ꯌꯥꯝ ꯅꯨꯡꯁꯤꯕꯅꯦꯕ ꯑꯗꯨ ꯍꯨꯏꯗꯣ ꯑꯩꯅ ꯁ꯭ꯀꯨꯜꯒ ꯀꯣꯂꯦꯖꯀꯥ ꯆꯠꯄꯁꯦ ꯍꯜꯂꯛꯄ ꯀꯥꯟꯗꯀꯣ ꯃꯥꯗꯤ ꯑꯥ ꯁꯣꯔꯣꯛ ꯂꯝꯕꯤ ꯃꯤꯗꯀꯣ ꯃꯥꯗꯤ ꯑꯩ ꯎꯕ ꯀꯥꯟꯗ ꯑꯗꯨꯝ ꯆꯦꯜꯂꯛꯑꯅꯤ ꯂꯝꯕꯤꯗꯒꯤꯀꯣ ꯂꯥꯛꯑꯒ ꯏꯕꯥꯅꯤ ꯑꯗꯨꯝ ꯌꯨꯝ ꯀꯥꯈꯠꯃꯤꯟꯅꯕꯅꯦ ꯌꯥꯝ ꯅꯨꯡꯁꯤꯅ ꯌꯥꯝ ꯅꯨꯡꯁꯤꯕꯅꯦꯕ
ꯑꯣ
ꯆꯥꯎꯈꯠꯂꯛꯄꯗ ꯃꯤ ꯃꯌꯥꯝꯅ ꯅꯣꯏ ꯍꯨꯏꯁꯦ ꯌꯥꯝ ꯐꯤꯡꯉꯦ ꯃꯤ ꯆꯤꯛꯀꯦ ꯇꯧꯋꯦ ꯈꯣꯠꯂꯦꯅ ꯑꯣ ꯃꯤ ꯑꯅꯤ ꯑꯍꯨꯝ ꯁꯨꯔꯦꯕ ꯍꯥꯏꯕꯗꯣ ꯑꯗꯨꯒꯤ ꯑꯩꯈꯣꯏꯁꯨ ꯅꯨꯡꯉꯥꯏꯇꯕꯒꯤ ꯆꯥꯕꯁꯨ ꯇꯜꯂꯦꯕꯀꯣ ꯑꯗꯨꯒꯤ ꯅꯨꯡꯉꯥꯏꯇꯕꯒꯤ ꯌꯣꯟꯊꯣꯛꯈ꯭ꯔꯁꯦ ꯍꯥꯏꯅ ꯌꯣꯟꯊꯣꯛꯄꯅꯦꯕ ꯌꯣꯟꯊꯣꯛꯄꯗꯨꯁꯨ ꯑꯩꯈꯣꯏ ꯏꯃꯨꯡ ꯃꯅꯨꯡ ꯃꯤꯁꯤꯡꯗ ꯌꯣꯟꯕꯅꯤ ꯑꯗꯨꯒ ꯃꯣꯏꯗꯣ ꯑꯁ ꯌꯥꯝ ꯐꯁꯨ ꯐꯕꯅꯦ ꯌꯥꯝꯗꯤ ꯐꯩꯗ ꯑꯩꯈꯣꯏꯒꯤꯗꯤꯀꯣ ꯑꯩꯈꯣꯏꯗꯤ ꯁꯛ ꯈꯪꯕꯩꯔꯥ ꯈꯪꯗꯦꯕꯀꯣ ꯑꯗꯣ ꯁꯛ ꯈꯪꯗꯕꯁꯤꯡ ꯃꯤꯁꯤꯡ ꯌꯨꯝꯗ ꯑꯩꯈꯣꯏ ꯌꯨꯝꯗ ꯅꯣꯡꯐꯗꯣꯛ ꯂꯥꯛꯄꯗꯣ ꯑꯗꯨꯗꯗꯤ ꯑꯩꯈꯣꯏ ꯑꯩꯒꯤ ꯑꯩꯈꯣꯏꯒꯤ ꯂꯝꯕꯤꯗꯒ ꯆꯠꯄꯗꯣ ꯑꯗꯣ ꯍꯦꯛ ꯇ ꯆꯤꯛꯀꯦ ꯇꯧꯋꯦ ꯍꯥꯏꯌꯦꯕꯀꯣ ꯑꯗꯨꯒꯤ ꯑꯩꯈꯣꯏ ꯑꯩꯈꯣꯏ ꯀꯩꯅꯣ ꯀꯥ ꯈꯣꯏꯅ ꯂꯧꯕꯗ ꯑꯁꯤꯗ ꯑꯗꯨꯝ ꯍꯥꯠꯈ꯭ꯔꯒꯦ ꯅꯣꯏ ꯌꯨꯝꯗ ꯑꯗꯨꯝ ꯍꯥꯠ